ꯎꯝ ꯇ
ꯎꯝ ꯍꯧꯒꯠꯂꯕꯣ
ꯎꯝ ꯍꯧꯖꯤꯅ ꯍꯒꯠꯂꯦ
ꯢꯁ ꯍꯧꯒꯠꯂ ꯀꯩꯗꯧꯔ ꯂꯩꯕ
ꯀꯗꯧꯒꯦꯔꯅꯦ ꯑꯗꯣ ꯍꯧꯒꯠꯂꯒ
ꯍꯧꯒꯠꯂꯒ ꯃꯥꯏ ꯇꯥꯔꯨ ꯃꯥꯏꯒ ꯇꯥꯜꯂꯨꯗ꯭ꯔꯣꯅꯪ
ꯉꯜꯂꯤ ꯍꯧꯖꯤꯛ ꯌꯥꯔꯦ ꯀꯥꯏ ꯆꯠꯇꯣꯢꯅꯣ ꯉꯁꯤꯗꯤ ꯑꯦ ꯑꯁ ꯍꯧꯖꯤꯛꯇ ꯇꯨꯝꯕ ꯌꯦꯡꯕ ꯂꯣꯏꯔꯒ ꯂꯩꯌꯦ
ꯀꯅꯥ ꯂꯩꯒꯅꯨ ꯊꯦꯡꯅ
ꯄꯣꯔꯆꯨꯒꯜꯒ ꯀ꯭ꯔꯣꯁꯤꯌꯥ ꯁꯥꯟꯅ ꯌꯥꯕ ꯄꯣꯇꯨꯒꯜ ꯉꯝꯕ ꯑꯩꯅ ꯁꯞꯄꯣ꯭ꯔꯠ ꯇꯧꯕꯗꯣ ꯎꯝ
ꯉꯁꯥꯏ ꯄꯨꯡ ꯃꯔꯤ ꯃꯈꯥꯏꯗꯒꯤꯅ ꯀꯩꯅꯣꯐꯥꯎ ꯍꯧꯖꯤꯛꯇꯪ ꯑꯣꯏꯔꯤ ꯂꯣꯏꯁꯤꯟꯕ ꯂꯣꯏꯈꯤꯕꯗꯣ
ꯎꯝ
ꯅꯣꯏꯔꯣꯟꯗ ꯃꯩ ꯂꯥꯛꯑꯕ꯭ꯔꯥ
ꯍꯣꯢ ꯂꯥꯛꯑꯦ
ꯏꯁ ꯅꯨꯡꯉꯥꯢꯔꯦꯅꯦ ꯅꯪ ꯍꯣꯔꯦꯟ ꯄꯨꯡ ꯀꯌꯥꯗ ꯆꯠꯇꯣꯢꯅꯣ ꯉꯁꯤ ꯀꯥꯏ ꯆꯠꯇꯣꯢꯅꯣ
ꯃꯦ ꯀꯨꯟꯀꯨꯇꯤ ꯆꯠꯄꯅꯤꯅꯀꯣ
ꯏꯁ ꯄꯨꯡ ꯀꯌꯥꯗꯩ ꯆꯠꯄ ꯍꯧꯗꯣꯏꯅꯣ
ꯄꯨꯡ ꯃꯥꯏꯟ ꯑꯗꯨꯒꯨꯝ__
ꯎꯝ ꯅꯨꯄꯥ ꯐꯖ ꯐꯖꯕꯖꯤ ꯂꯥꯛꯇꯔꯥ ꯑꯁ ꯑꯦ ꯂꯧ ꯂꯧ ꯃꯇꯝꯅꯤꯅ ꯂꯧꯗ ꯑꯣꯏꯅ ꯀꯨꯝꯃꯨ ꯇꯥꯔꯦꯅꯦ
ꯅꯨꯡꯉꯥꯏꯅꯤꯗꯥ
ꯏꯁ ꯂꯧ ꯀꯨꯝꯕꯕꯨ ꯅꯨꯡꯉꯥꯏꯕ꯭ꯔꯅꯦ
ꯅꯨꯉꯥꯏꯗꯨꯗꯤ ꯑꯗꯨꯗꯒꯤ ꯍꯦꯟꯕ ꯅꯨꯉꯥꯏꯕ ꯂꯩꯇ꯭ꯔꯦꯅꯦ
ꯑꯗꯨꯗꯤ ꯅꯪꯁꯨ ꯂꯥꯛꯑꯣꯅꯦ ꯅꯈꯨꯠ ꯆꯠꯃꯤꯟꯅꯁꯦ
ꯑ
ꯑꯃꯨꯛ ꯇꯟꯕꯗꯣ
ꯇꯅꯤꯡꯉꯖꯨ ꯇꯧꯕ ꯍꯥꯏꯇꯝꯅꯤꯅ
ꯏꯁ ꯇꯧꯗ꯭ꯔꯁꯨ ꯑꯩ ꯇꯧꯕꯗꯣ ꯌꯦꯡꯅꯤ ꯉꯥꯏ ꯉꯥꯛꯇꯪ ꯂꯥꯛꯑꯣꯅꯦ ꯍꯨꯝ
ꯇꯧꯗ꯭ꯔꯗꯤ ꯆꯠꯅꯤꯡꯗꯦ
ꯏꯁ ꯑꯃꯨꯛ ꯍꯩꯇ꯭ꯔꯦ ꯑꯃꯨꯛ ꯍꯩꯇꯦ ꯍꯥꯏꯔꯒ ꯇꯧꯗꯗꯤ ꯑꯃꯨꯛ ꯆꯠꯅꯤꯡꯗꯦ ꯍꯥꯏ
ꯎ
ꯇꯤꯠ ꯆꯠꯅꯤꯡꯗ꯭ꯔꯒ
ꯃꯤꯅ ꯇꯧꯕ ꯌꯦꯡꯕꯗꯨꯗꯤ ꯅꯨꯡꯉꯥꯏꯇꯦꯅ
ꯍꯨꯝ ꯅꯪꯅ ꯇꯧꯔꯁꯨ ꯑꯗꯨꯝ ꯌꯦꯡꯉꯒ ꯈꯔ ꯈꯔ ꯄꯥꯏꯔꯗꯤ ꯌꯥꯔꯅꯤꯗ ꯅꯨꯄꯥꯗ ꯃꯇꯩ ꯃꯇꯩ ꯄꯥꯔꯒ ꯑꯩꯅ ꯇꯧꯔꯒ ꯂꯩꯌꯨꯅ
ꯅꯦꯃꯥ ꯍꯣꯏꯗ ꯆꯠꯁꯤꯔꯥ
ꯎꯪ ꯆꯂꯣꯏ
ꯎꯒꯜꯂꯦ
ꯀꯩꯗꯧꯔ ꯂꯩꯕ ꯅꯣꯏ ꯃꯥꯗꯤ
ꯇꯨꯝ ꯄꯣꯊꯔꯦ
ꯅꯪꯒꯤ ꯃꯪꯗ ꯀꯔꯤ ꯎꯕ꯭ꯔꯥ ꯉꯁꯤ
ꯋꯥꯡ
ꯅꯪꯒꯤ ꯃꯪꯗ ꯀꯔꯤ ꯎꯕ꯭ꯔꯥ
ꯈꯪꯗ꯭ꯔꯦ ꯑꯩ ꯃꯥꯡ ꯃꯥꯡꯗꯧꯃꯜꯂꯦꯅ ꯀꯥꯎꯔꯦꯟ
ꯑꯁ ꯑꯩꯒꯤ ꯃꯪꯖꯤ ꯑꯩꯅꯪꯃꯨꯛ ꯐꯖꯅ ꯃꯪꯉꯦ ꯑꯩꯅ ꯅꯡꯕꯨ ꯑꯁ
ꯑꯩꯅꯪꯕꯨ ꯌꯥꯝ ꯅꯨꯡꯁꯤꯌꯦ ꯅꯪꯕꯨ ꯌꯥꯝ ꯅꯨꯡꯁꯤꯌꯦ ꯀꯞꯄꯒ ꯀꯞꯄꯒ ꯍꯥꯏꯔꯒ ꯂꯩꯔꯝꯃꯦ ꯑꯁꯦꯡꯕꯅꯦ ꯑꯠ ꯅꯪꯗꯣ ꯑꯩꯅ ꯍꯥꯏꯕꯗꯣ ꯂꯧꯕꯤꯗꯦ ꯌꯥꯝ ꯄꯣꯡꯉꯦ ꯃꯪꯗ ꯐꯥꯎ ꯌꯥꯝꯅ ꯄꯣꯉꯒ ꯂꯩꯔꯝꯃꯗꯤ ꯑꯁꯦꯡꯕꯗꯨꯗꯤ ꯎꯁ ꯎꯔꯁꯨ ꯅꯪ ꯀꯅꯥꯅꯣ ꯍꯥꯏꯔꯛꯀꯗꯧ ꯃꯥꯜꯂꯦꯀꯣ ꯀꯨꯝꯁꯨꯠ ꯈꯨꯝꯃꯁꯨ ꯈꯨꯃꯛꯇꯧ ꯃꯥꯟꯗꯦ ꯃꯪꯗ ꯄꯣꯡꯕꯁ__ ꯁꯤꯡꯁꯦ ꯑꯁꯦꯡꯕꯗ ꯌꯥꯝꯅ ꯄꯣꯝꯒꯜꯂꯤ ꯍꯥꯏꯌꯦ
ꯑꯁꯦꯡꯕꯅꯦ
ꯎꯝ ꯎꯝ ꯉꯝꯃꯅꯤ ꯑꯗꯨꯗꯤ
ꯑꯁ ꯑꯁꯦꯡꯕ ꯅꯠꯇꯦ ꯍꯥꯏꯕ ꯑꯁꯦꯡꯕ ꯑꯗꯨꯗꯤ ꯄꯣꯉꯦꯔꯣ ꯍꯥꯥ
ꯐꯪꯗꯦꯍꯦ ꯑꯗꯨꯒꯨꯝꯕꯗꯤ
ꯍꯨꯝ ꯍꯨꯝ
ꯄꯨꯡ ꯀꯌꯥꯗ ꯇꯨꯝꯒꯦ ꯅꯪ
ꯉꯔꯥꯡꯗꯣ ꯈꯔ ꯊꯦꯡꯉꯦ ꯅꯪ ꯇꯨꯝꯈ꯭ꯔꯥ ꯃꯇꯨꯡꯗ ꯑꫭꯏꯅ
ꯎꯝ꯫
ꯌꯥꯔꯣꯏ ꯂꯩꯔꯦ ꯄꯨꯡꯈꯥꯏꯃꯨꯛ ꯂꯩꯔꯒ ꯇꯨꯝꯃꯦ ꯁꯥꯝꯊꯤꯡ ꯄꯨꯛꯅꯤꯡꯗꯣ ꯌꯥꯝ ꯅꯨꯡꯁꯤꯔꯛꯄ ꯉꯔꯥꯡꯁꯤꯡꯁꯤꯗ ꯑꯗꯨ ꯑꯣꯏꯕꯒꯤ
ꯎꯝ꯫
ꯅꯨꯡꯁꯤꯔꯛꯑꯦ ꯄꯨꯛꯅꯤꯡꯗꫭ ꯍꯥ
ꯀꯔꯤ ꯇꯧꯕꯒꯤꯅꫭ ꯅꯪꯅꯦ
ꯑꯁ ꯈꯪꯗꯦꯗ ꯑꯗꯨꯕꯨꯗꯤ ꯄꯨꯛꯅꯤꯡ ꯌꯥꯝ ꯅꯨꯡꯁꯤꯔꯛꯄꯒꯤ ꯑꯁ ꯇꯨꯝꯃꯣ ꯍꯥꯏꯕꯗ ꯌꯥꯗ ꯇꯨꯝꯗꯅ ꯑꯁ ꯅꯪꯗꯤ ꯉꯟꯇ ꯍꯧꯒꯠꯄ꯭ꯔꯥ ꯀꯃꯥꯏ ꯇꯧꯕ꯭ꯔꯥ
ꯎꯝ ꯍꯜꯂꯛꯄ ꯀꯨꯏꯗꯔꯤꯌꯦ
ꯍꯨꯝ ꯫ ꯂꯩꯁꯥꯕꯤꯅꯤꯅ ꯅꯨꯄꯤꯅꯤꯅ ꯍꯧꯒꯠꯇ꯭ꯔꯥꯁꯤ ꯌꯥꯏꯗꯥ ꯁꯨꯝ ꯃꯁꯨꯀꯥ
ꯎꯝ ꯑꯗꯨꯝ ꯇꯨꯝꯃ ꯂꯩꯒꯦ ꯍꯥꯏꯕ ꯑꯗꯨꯗꯤ
ꯍꯥꯥ
ꯑꯗꯨ ꯇꯨꯝꯃꯒ ꯍꯧꯒꯠ ꯂꯩꯌꯣ ꯍꯥꯏꯕꯔꯥ
ꯎꯝ꯫ ꯑꯣ ꯍꫭ ꯅꯪꯗꯤ ꯉꯄ꯭ꯔꯨꯝ ꯆꯥꯗꯦꯀꯣ ꯇꯥꯕ꯭ꯔꯣ
ꯎꯝ꯫
ꯍꯜꯂꯣ ꯅꯪꯗꯤ ꯉꯄ꯭ꯔꯨꯝ ꯆꯥꯥꯗꯦꯀꯣ ꯆꯥꯕ꯭ꯔꯥ ꯉꯄ꯭ꯔꯨꯝ ꯅꯪ ꯉꯥꯅꯨꯗꯤ ꯆꯥ ꯉꯥꯅꯨ ꯆꯥꯕ꯭ꯔꯥ ꯑꯗꯨꯗꯤ
ꯎꯝ꯫
ꯑꯗꯨ ꯅꫭꯡꯃ ꯊꯣꯡꯉꯥ ꯆꯥꯃꯤꯟꯅꯁꯤꯀꯣ ꯀꫭ
ꯑꯣ ꯎꯝ
ꯍꯥꯥ
ꯍꯣꯏ
ꯅꯪ ꯁꯦꯝꯕꯗꯤ ꯍꯩꯕ꯭ꯔꯥ ꯉꯥꯅꯨꯗꯣ
ꯍꯩꯗ
ꯁꯦꯝꯕ ꯍꯩꯌꯦ
ꯅꯣꯏꯗꯅ ꯅꯣꯏ ꯌꯥꯏ ꯀꯩꯅꯣ
ꯍꯩꯌꯦ
ꯍꯧꯖꯤꯛ ꯅꯪ ꯑꯉꯥꯡ ꯃꯆꯥ ꯑꯃ ꯄꯣꯛꯑꯒ ꯂꯩꯔꯦ ꯑꯆꯧꯕꯁꯨ ꯈꯔ ꯂꯩꯔꯦ ꯑꯁ ꯅꯠꯇꯦ ꯐꯖꯅ ꯑꯩꯈꯣꯏꯗꯣ ꯇꯣꯏ ꯇꯣꯏꯅ ꯆꯥꯏꯌꯦ ꯉꯥꯅꯨꯗꯣ ꯉꯥꯅꯨ ꯆꯥꯕꯗꯣ ꯁꯦꯝꯕ ꯇꯜꯂꯦ ꯃꯇꯨꯗꯣ ꯀꯨꯡꯃꯟꯕꯒꯤ ꯃꯇꯨ ꯍꯧꯕꯗꯣ ꯀꯨꯡꯃꯟꯕꯒꯤ ꯑꯗ ꯅꯪ ꯁꯦꯝꯕꯗꯤ ꯍꯩꯕ꯭ꯔꯥ ꯉꯥꯅꯨꯗꯣ
ꯊꯣꯡꯕ ꯍꯩꯇꯦꯍꯦ
ꯏꯁ ꯑꯗꯨꯗꯤ ꯅꯪ ꯌꯨꯝ ꯄꯥꯟꯕ ꯌꯥꯔꯔꯣꯏ
ꯑꯗꯨ ꯅꯪ ꯌꯨꯝ ꯄꯥꯟꯕ ꯌꯥꯔꯣꯏ ꯉꯥꯅꯨ ꯉꯥꯅꯨ ꯁꯦꯝꯕ ꯍꯩꯇ꯭ꯔꯗꯤ ꯍꯥ
ꯑꯩꯅ ꯁꯦꯝꯕꯗꯤ ꯆꯥꯔꯣꯏꯕ ꯃꯤꯅ ꯁꯦꯝꯕ ꯎꯔꯁꯨ ꯆꯥꯅꯤꯡꯗꯦ
ꯑꯣ ꯅꯪ ꯅꯪ ꯄꯤꯛ ꯑꯗꯨꯒ ꯉꯥꯅꯨꯅ ꯅꯪꯕꯨ ꯌꯣꯠꯁꯟꯒꯅꯤ ꯉꯥꯅꯨꯒꯤ ꯃꯆꯤꯟꯗꯣ ꯅꯪ ꯈꯨꯖꯦꯛ ꯗꯣ ꯆꯨꯞꯀꯅꯤ ꯑꯗꯨ ꯌꯦꯠꯁꯟꯒꯦ ꯇꯧꯒꯅꯤ
ꯑꯩꯅ ꯉꯥꯅꯨ ꯆꯥꯅꯤꯡꯉꯦ ꯍꯥꯏꯔꯒ ꯎꯝ ꯅꯍꯥꯟ ꯆꯔꯁꯆꯇꯥ ꯎꯝ ꯅꯥꯍꯥ ꯑꯩꯈꯣꯏ ꯆꯔꯁꯆꯇ
ꯉꯥ ꯀꯔꯝꯕ ꯉꯥ ꯆꯥꯅꯤꯡꯉꯦ ꯍꯥꯏꯕ
ꯀꯔꯤ ꯍꯥꯏꯅꯣ
ꯍꯧꯖꯤꯛ ꯍꯥꯏꯕꯗꯨ ꯀꯩ ꯍꯥꯏꯕꯅꯣ
ꯉꯥꯅꯨꯗꯨꯒ
ꯎꯝ
ꯑꯩꯈꯣꯏ ꯆꯔꯁꯆꯇ ꯅꯍꯥꯟ ꯃꯤ ꯑꯝ ꯑꯩꯈꯣꯏ ꯆꯔꯁꯆ ꯍꯥꯞ ꯂꯥꯛꯑꯦ ꯍꯥꯞꯂꯥꯛꯑꯦ ꯍꯥꯞꯄꯦꯕ
ꯎꯝ
ꯅꯍꯥꯟ ꯂꯥꯛꯑꯒ ꯑꯩ ꯂꯧꯒꯦ ꯇꯧꯔꯒ ꯃꯤꯅ ꯂꯧꯒꯦ
ꯑꯁ ꯑꯗꯨꯗꯤ ꯅꯪ ꯑ ꯃꯤ ꯂꯩꯔꯤꯁꯨ ꯊꯥꯕꯤꯔꯒꯦ ꯑꯗꯨꯗꯤ ꯃꯆꯥꯗꯣ
ꯌꯥꯔꯦꯗꯥ
ꯅꯪ ꯌꯧꯅꯤꯡꯉꯥꯏ ꯅꯠꯇꯔꯣ ꯍꯥ
ꯌꯥꯔꯦ ꯑ
ꯀꯩꯅꯣ ꯑꯁ ꯅꯣꯏꯔꯣꯝꯗ ꯑꯃꯨꯛ ꯆꯠꯅꯤꯡꯉꯥꯏ ꯃꯤ ꯂꯩꯔꯗꯤ ꯊꯥꯕꯤꯕ ꯌꯥꯕ꯭ꯔꯥ
ꯀꯥꯏꯗꯩꯅꯣꯗꯥ ꯅꯣꯡꯃ ꯅꯣꯏꯗ ꯀꯣꯏꯔꯛꯑꯒ
ꯏꯁ ꯅꯪ ꯀꯣꯏꯔꯛꯇꯧ ꯃꯥꯟꯗ꯭ꯔꯦꯗ ꯅꯪ ꯃꯑꯣꯡꯗꯣ
ꯅꯣꯏ ꯃꯥꯒ ꯅꯕꯥꯅꯤ ꯀꯣꯏꯔꯛꯑꯣꯀꯣ ꯅꯣꯡꯃ
ꯎꯝ ꯎꯝ
ꯂꯩꯃꯥ
ꯑꯗꯨ ꯏꯔꯥꯡ ꯏꯔꯥꯡ ꯂꯩꯕꯒꯤꯅꯦ ꯏꯔꯥꯡ ꯂꯩꯇꯔꯗꯤ ꯀꯣꯏꯔꯛꯀꯦ
ꯎꯝ ꯂꯣꯏꯁꯤꯜꯂꯀꯥꯟꯗ ꯖꯨꯟ ꯖꯨꯂꯥꯏ ꯑꯥꯒꯁ ꯑꯥꯒꯁ ꯁꯦꯞꯇꯦꯝꯕꯔ ꯑꯗꯨꯋꯥꯏꯗ ꯂꯝꯕꯤ ꯑꯀꯣꯏꯕ ꯂꯩꯔꯤꯗꯨꯗꯤ ꯎꯈ꯭ꯔꯨꯜꯒꯤ ꯂꯝꯕꯤ
ꯌꯥꯔꯣꯏ ꯑꯩꯗꯤ
ꯁꯦꯝꯕ ꯃꯇꯝꯗ
ꯎꯝ
ꯗꯤꯁꯦꯝꯕꯔꯗꯗꯤ ꯑꯩꯈꯣꯏ ꯕꯥ ꯂꯥꯛꯀꯅꯤ ꯍꯦ ꯌꯥꯒꯅꯤ ꯍꯦ ꯁꯣꯏꯗꯅ
ꯑꯗꯨ ꯍꯧꯖꯤꯛꯁꯨ ꯀꯩꯅꯣ ꯇꯧ ꯑꯣꯏꯅ ꯏꯔꯥꯡꯗ ꯃꯤꯉꯣꯟꯅ ꯀꯩꯅꯣ ꯇꯧꯋꯦꯅ ꯃꯤ ꯃꯤꯉꯣꯟꯗꯗꯤ
ꯉꯥꯏꯈꯣ ꯀꯩꯅꯣꯗꯣ ꯎꯝ ꯅꯪꯒꯤ ꯅꯪ ꯀꯩꯅꯣꯗꯣ
ꯎꯝ
ꯅꯣꯏꯔꯣꯝꯗ ꯑꯣꯛꯁꯥ ꯌꯥꯝꯅ ꯍꯣꯡꯉꯦ ꯀꯣ
ꯍꯥ
ꯑꯣꯛꯁꯥꯗꯣ ꯅꯣꯏꯔꯣꯝꯗ ꯌꯥꯝꯅ ꯍꯣꯡꯉꯦ ꯍꯥꯏꯕ ꯌꯥꯝ ꯌꯥꯝ ꯑꯩꯈꯣꯏꯔꯣꯝꯗ ꯐꯣꯔ ꯐꯤꯐꯇꯤꯅꯦ
ꯎꯝ ꯀꯦꯖꯤ ꯑꯃꯗ
ꯎꯝ
ꯎꯝ
ꯅꯣꯏꯔꯣꯝꯗ ꯌꯥꯝꯅ ꯍꯣꯡꯉꯦꯀꯣ
ꯎꯝ ꯃꯜꯂꯦ ꯑꯗꯨꯒꯤ
ꯏꯁ ꯇꯣꯏ ꯇꯣꯏꯅ ꯆꯥꯔꯕ ꯌꯥꯔꯅꯤ ꯅꯣꯏꯗꯣ ꯅꯣꯏꯔꯣꯝꯒꯤ ꯑꯣꯛꯁꯨ ꯌꯥꯝꯅ ꯍꯥꯎ ꯍꯥꯎꯒꯗꯕ ꯃꯥꯜꯂꯦ ꯍꯦ ꯍꯦ
ꯅꯣꯏ ꯈꯨꯟꯗꯔꯥ ꯅꯠꯇ꯭ꯔꯒ ꯏꯝꯐꯥꯜꯗꯔꯥ
ꯈꯨꯟꯗ ꯂꯩꯌꯦ
ꯍꯥ
ꯈꯨꯟꯗ ꯂꯩꯌꯦ ꯈꯨꯟꯗ ꯈꯨꯟꯗ ꯈꯨꯟꯗ ꯂꯩꯕꯗꯨꯅ ꯑꯁ ꯅꯨꯡꯉꯥꯏꯔꯦ ꯍꯥꯏꯇꯥꯔꯦꯗ
ꯅꯪꯗꯤ ꯀꯣꯟ ꯐꯦꯡꯕ ꯍꯩꯕ꯭ꯔꯣ
ꯍꯩꯖꯗ꯭ꯔꯦ
ꯈꯔ ꯈꯔ ꯇꯝꯕ ꯍꯧꯔꯣ
ꯍꯥꯏꯔꯒꯁꯨ ꯑꯁꯤ ꯇꯧꯕꯤꯔꯝꯃꯦ
ꯏꯁ ꯑꯗꯨꯒꯨꯝꯕ ꯍꯩꯔꯒ ꯆꯥꯛ ꯍꯦꯟꯁꯥꯡ ꯊꯣꯡꯕ ꯂꯣꯏꯔꯅꯤ ꯀꯣꯟ ꯐꯦꯡꯉꯅꯤ꯫ ꯑꯃꯨꯛ ꯆꯥꯔꯅꯤ ꯑꯃꯨꯛ ꯃꯣꯠꯂꯅꯤ ꯑꯃꯨꯛ ꯐꯦꯡꯉꯅꯤ꯫
ꯋꯥꯏ ꯇꯩꯕꯗꯨꯅ ꯍꯦꯟꯅ ꯐꯩꯌꯦ꯫
ꯎꯝ ꯍꯣꯏ ꯆꯨꯝꯃꯤꯅꯦ ꯍꯩꯇ꯭ꯔꯒ ꯍꯩꯇꯕꯗꯨꯅ ꯐꯔꯦꯗ꯫ ꯍꯩꯔꯗꯤ ꯅꯪꯉꯣꯟꯗ ꯈꯔ ꯐꯦꯡꯍꯟꯒꯅꯤ꯫
ꯏꯁ ꯍꯨꯝ ꯍꯩꯕꯤꯗꯦ꯫ ꯀꯣꯟ ꯐꯦꯡꯕ ꯍꯥꯏ ꯑꯗꯨꯝ ꯍꯥꯏꯁꯤꯗꯤ ꯁꯤ ꯇꯧꯑꯣ-ꯇꯧꯑꯣꯅ ꯍꯥꯏꯕꯅꯤꯅꯦ꯫
ꯍꯥꯥ꯫
ꯀꯣꯟ ꯐꯦꯡꯕ ꯂꯣꯏ ꯍꯥꯏꯁꯤꯗꯤ ꯑꯁꯤ ꯇꯧꯑꯣꯅ ꯍꯥꯏꯔꯛꯄꯅꯦꯕ꯫
ꯏꯁ ꯍꯣꯏ ꯍꯥꯏꯔꯛꯀꯅꯤ ꯍꯩꯔꯗꯤ ꯑꯗꯨ ꯍꯩꯔꯅꯨ ꯍꯥꯏꯕ ꯑꯃꯨꯛꯀ꯫
ꯎꯝ ꯎꯍꯝ꯫ ꯍꯩꯍꯥ ꯍꯗꯗꯤ ꯅꯪ ꯀꯣꯛ ꯆꯤꯛꯇ꯭ꯔꯦ ꯀꯣꯛ ꯅꯥꯗ꯭ꯔꯦ ꯑꯃꯨꯛꯀ꯫